ꯐꯅꯌꯥꯝ ꯃꯅꯦ ꯑꯃ
ꯃꯥꯡꯒꯦ ꯑꯩ ꯍꯧꯒꯤꯗꯨꯁꯨ ꯃꯥꯒꯦ
ꯑꯣꯏꯣꯏ ꯆ ꯂꯥꯏꯒ ꯑꯊ ꯇꯥꯥꯁ ꯑꯣꯏꯣꯏꯅ ꯃꯥ
ꯎꯝ
ꯇꯥꯁ ꯑꯣ
ꯑꯩꯁꯨ ꯇꯥꯛꯁꯨ ꯃꯥꯡꯉꯦ ꯍꯥꯏꯕ ꯍꯧꯈꯤꯗꯨ ꯖꯦꯔꯣ ꯑꯣꯏꯔꯃꯤꯅꯦ
ꯀꯩꯅꯅꯣ ꯐꯣꯜ ꯑꯃ ꯀꯜ
ꯅꯪꯉꯣꯟꯗꯩ ꯅꯠꯇ꯭ꯔꯣ
ꯇ ꯂꯥꯎ
ꯑꯩꯉꯣꯟꯗꯩ ꯑꯩ ꯐꯉꯨꯀꯣ
ꯇꯗꯕ ꯑꯁ ꯌꯥꯝ ꯂꯨ ꯕ ꯄꯤꯔꯛꯑꯦ ꯍꯦꯀꯦ ꯌꯥꯎꯔꯋꯥꯄꯤꯔꯛꯑꯦ ꯁꯦꯀꯦꯟ ꯌꯥꯎ ꯄꯔꯛꯄꯁꯤꯗꯤ ꯇꯨ ꯇꯦꯟ ꯐꯤꯐꯇꯤꯟ ꯍꯥꯏꯔꯗꯨꯗꯤ ꯑꯗꯨꯗꯤ ꯇꯨ ꯁꯦꯀꯦꯟꯁꯤꯦ ꯃꯤꯅꯤꯠꯇ ꯑꯣꯟꯊꯣꯛꯇꯣꯏꯅꯦ ꯇꯦꯟ ꯄ꯭ꯂꯁ ꯐꯤꯇꯤꯟ ꯋꯥꯗꯅ ꯑ ꯐꯇꯤ ꯋꯥꯟ ꯇꯣ ꯇ ꯇꯨ ꯐꯣꯔꯇꯤ ꯋꯥꯟ ꯕꯥꯏ ꯐꯣꯔ
ꯃꯍꯥꯛ ꯑꯩ ꯀꯣꯛꯁꯤ ꯌꯦꯣꯡ ꯌꯥꯝ ꯃꯣꯠ ꯂꯩꯔꯝꯕꯅꯤ ꯉꯁꯥꯏ ꯎꯐꯨꯜ ꯃꯌꯥꯝ ꯆꯥꯔꯝꯕꯅꯤ ꯍꯥꯏꯕ
ꯆꯔꯃꯅꯦ
ꯁꯝꯖꯦꯠ ꯍꯥꯠꯄꯗ ꯁꯝ ꯃꯄꯨꯜ ꯃꯄꯨꯜ ꯀꯦꯂꯦ
ꯑꯩꯗꯤ ꯇꯥꯔꯝꯃꯁꯨ ꯍꯣꯏ ꯋꯦ ꯑꯃ ꯂꯩ ꯍꯣꯠꯄ ꯑꯩꯒꯤꯗꯤ ꯑꯋꯥꯔ ꯍꯦꯟꯁꯤꯅꯅꯦ ꯑꯦꯂꯚꯦꯟ ꯕꯥꯏ ꯇꯨꯁꯤꯅ ꯅꯠꯇ ꯃꯤꯅꯤꯠ ꯍꯦꯟꯁꯦ ꯑꯦꯂꯚꯦꯟ ꯕꯥꯏ ꯇꯨꯁꯤꯅ ꯏꯟꯇꯨ ꯇꯧꯔꯕ ꯃꯥꯏꯅꯁ ꯊꯥꯔꯇꯤ ꯏꯟꯇꯨ ꯑꯋꯥꯔ ꯍꯦꯟ ꯑꯗꯨꯑꯣꯏꯗꯤ ꯑꯗꯨꯅ ꯀꯩꯅꯣ ꯇꯥꯏꯌꯦꯕ ꯇꯦꯡꯀꯜ ꯇꯥꯏꯌꯦꯕ ꯑꯗꯨ ꯁꯥꯡꯕꯒꯤ ꯐꯦꯛꯁꯟ ꯂꯥꯛꯀꯥꯟꯗꯗꯤ ꯁꯤꯅ ꯍꯅꯗꯤ ꯐꯥꯏ ꯋꯟꯋꯦꯟ ꯐ ꯑꯦ ꯊ꯭ꯔꯤ ꯍꯟ꯭ꯔꯦꯠ ꯑꯣꯏ ꯁꯤꯛꯁ ꯇꯤ ꯇꯨ ꯖꯦꯔꯣ ꯑꯦ ꯇꯣꯔꯣ ꯁꯤꯛꯁꯇꯤꯟ ꯑꯦꯠ ꯐꯥꯏꯚ ꯊ꯭ꯔꯤ ꯄꯣꯏꯟ ꯁꯤꯛꯁ ꯇꯨ ꯐꯥꯏꯚ ꯇꯥꯕ ꯍꯗꯣ
ꯀꯣꯜꯁꯦ ꯒꯦꯞ ꯉꯥꯏꯍꯥꯛ ꯉꯥꯏꯍꯥꯛ ꯂꯩꯔꯒ ꯑꯣꯏꯅ ꯇꯧꯕꯁꯤ ꯅꯠꯇ꯭ꯔꯗꯤ ꯌꯥꯗ꯭ꯔꯦ
ꯍꯥꯥ
ꯑꯣꯜꯁꯦ ꯒꯦꯞ ꯂꯩꯔ ꯑꯝꯇꯪ ꯑꯝꯇꯪ ꯑꯗꯨꯛ ꯆꯝꯅꯗꯤ ꯂꯩꯔꯦꯗ ꯑꯗꯨꯒꯅꯦ ꯇꯧ ꯃꯥꯏ ꯑꯃꯗꯨ ꯍ ꯑꯗꯨ ꯗꯣ ꯁꯤꯜ ꯇꯧꯔꯥ ꯖꯔ ꯂꯩꯦ ꯍꯅꯖꯔ
ꯑꯅꯤꯔ ꯀꯁ ꯑꯅꯟꯗꯤ ꯆꯗ ꯇꯣ ꯃꯅ
ꯎꯝ ꯀꯣꯜꯅꯦꯗ ꯑꯩꯩꯅ ꯍꯧꯖꯤꯗ ꯑꯣꯏꯣꯏꯁꯨ ꯃꯥꯡꯉꯦ ꯄꯉꯃ ꯀꯂ ꯊꯔ ꯃꯠꯇ
ꯑꯗꯨ ꯃꯥꯂꯀꯤꯣ ꯃꯛ ꯀꯇꯥꯧꯔꯨ ꯀꯥꯏꯁꯨ ꯕꯥ ꯇꯔꯥꯅꯤꯊꯣꯏꯗꯦ ꯂꯩꯔꯗꯣꯏꯅꯤꯅ ꯑꯃꯨꯛ ꯇꯧꯔꯛꯏꯁꯦ
ꯑꯩꯅ ꯍꯟꯗꯛꯀꯤ ꯌꯥꯕ꯭ꯔꯥ ꯌꯦꯡꯒꯦ ꯇꯧꯕ ꯑꯩꯅ ꯍꯥꯟꯅꯛ
ꯊꯥꯏ ꯊꯅ ꯃꯥꯕꯨꯖ ꯇꯂ
ꯎꯝ
ꯀ ꯄ ꯁꯁꯁꯥꯏ
ꯀꯗꯕ ꯆꯥꯏꯁꯤ ꯂꯒꯦ
ꯂꯁꯤ ꯅ ꯆ ꯍ ꯔꯥꯁꯁ ꯎꯝ ꯀ ꯃꯥꯂ ꯖꯦ ꯔꯥꯁꯁ ꯣ ꯣꯣꯟ ꯣꯣ
ꯑꯗꯨꯗꯤ ꯑꯩꯈꯣꯏ ꯑꯩꯈꯣꯏ ꯃꯇꯝꯗꯅ ꯃꯋꯥꯗꯣ ꯉꯥꯡꯉꯨ ꯌꯥꯗꯦꯗꯅ ꯊꯀꯠ ꯊꯥꯒꯠ ꯌꯦ ꯉꯁꯤ ꯌꯥ ꯊ ꯑꯗ ꯋꯥ ꯍ ꯌꯣꯒꯥ ꯑꯃ ꯆ ꯑꯠꯇ ꯍꯦ ꯑꯩꯈꯣꯏ ꯃ ꯏꯝꯗꯅ ꯋꯥꯕ ꯉꯥꯎ ꯌꯥꯗꯦꯗꯅ
ꯌꯥꯗ ꯕꯣ ꯅ ꯍꯥꯏꯗꯤꯜꯣ ꯣꯟ ꯣ ꯇꯧꯗ ꯃꯌꯥꯝ ꯅ ꯊꯥꯕꯗꯤ ꯌꯦꯡꯉꯣ ꯐꯅ ꯀꯩꯗꯒ ꯔꯦꯜ ꯊꯥꯒ ꯐꯠꯇꯣꯛꯑꯣ ꯌꯦꯡꯉꯕꯅꯦ
ꯇꯥꯏ ꯂ ꯀꯖ
ꯁꯤ ꯃ ꯊꯝꯕꯤꯔꯖꯔꯤꯕꯨ ꯐꯅꯟ ꯄꯣꯒ꯭ꯔꯥ ꯃꯥꯟꯖꯂ
ꯆꯗ
ꯍ ꯄ ꯂꯎꯅ ꯃꯤ ꯅꯣꯡꯅ ꯃꯤꯅꯤ ꯍꯥꯏꯥꯏꯅ ꯍꯥꯏꯥꯏꯅ ꯀꯅꯤ ꯍꯥꯏꯥꯏꯅ ꯀꯅꯤ ꯍꯥ ꯏꯅ
ꯍꯣꯂꯤꯌꯥꯅ ꯈ꯭ꯋꯥꯏꯗꯗꯒꯤ ꯗꯤ ꯍꯦꯜꯂꯦ ꯑꯩ ꯃꯣꯠꯇꯁꯨ ꯀꯥꯏꯅ ꯈꯨꯄ ꯊꯕ
ꯀꯅꯥ ꯅꯅꯣ
ꯍꯂꯤꯅ ꯍꯣꯂꯤꯕꯗ
ꯎꯝ
ꯑꯩꯅ ꯑꯩ ꯂꯧꯕꯒꯤ ꯎꯝ ꯍꯥꯏ ꯑꯩ ꯌꯥꯧꯗꯅ ꯃꯥ ꯀꯃꯥꯏꯅ ꯐꯖꯗꯣꯏꯅꯣ ꯃꯁꯤ ꯑꯩ ꯂꯧꯧꯕꯅꯤ ꯃꯥꯅ ꯐꯖꯔꯤꯁꯦ
ꯑꯂꯦ ꯅ ꯁ ꯑꯗꯨ ꯀꯥꯁꯤꯕꯗꯇꯣ ꯎ ꯎ
ꯃꯁꯛ ꯌꯥꯝ ꯐꯖꯔꯛꯄ ꯑꯉꯥꯡꯁꯤꯡ ꯃꯥ ꯃꯉꯖꯕ
ꯎꯝ ꯃꯥ ꯀꯔꯤ ꯃꯉ ꯖ
ꯍꯥꯏꯗꯤ ꯅꯨꯄꯤ ꯁꯥꯥꯁꯦ ꯈꯤꯇꯪꯁꯨ ꯇꯔꯨ ꯇꯔꯥ ꯂꯩꯗꯧꯕ ꯕꫭꯜ ꯁꯥ ꯅꯩꯅꯦ ꯇ ꯂꯩ ꯂꯩꯔ ꯃꯁꯥꯗꯅꯦ ꯍꯥꯏ ꯂꯩꯔꯅꯤꯅ ꯃꯁꯥꯗꯣ ꯏꯁꯤꯡ ꯂꯣꯏꯔꯦ ꯏꯁꯤꯡ ꯂꯈꯔꯦ
ꯐꯂꯤ ꯍꯇ ꯅꯖꯅ ꯑꯃꯒꯦ ꯌꯥꯒꯤꯗ ꯐꯟ
ꯃꯥ ꯑꯩꯅ ꯂꯨꯄꯥ ꯂꯤꯁꯤꯡ ꯑꯍꯨꯝꯐꯨꯗ ꯅꯝꯗꯅ ꯍꯥꯞꯄꯅꯤ
ꯃꯍꯧ ꯊꯥꯡꯉꯝꯒꯗ꯭ꯔꯣ
ꯑꯦꯇꯂꯣ ꯆꯥꯗ ꯁꯤꯕꯨ
ꯑ ꯍ ꯍ
ꯑꯩꯒꯤ ꯃꯔꯨꯞ ꯊꯥꯡꯕ ꯉꯝꯅꯕ ꯇꯣꯂꯞ ꯊꯨꯅ ꯆꯥꯖꯔꯣꯕꯣꯔ ꯄꯁꯤꯡꯂꯔꯣ
ꯀꯔ ꯀ
ꯗꯨ ꯃꯅꯅ ꯉꯥꯎꯔꯦ ꯀꯥꯁꯤꯗꯤ
ꯁꯨꯃꯁꯤꯅꯅꯦꯦ ꯃꯌꯨꯝ ꯄꯥꯟꯗ꯭ꯔꯤꯒ ꯍꯥꯏꯒ ꯐꯦꯃꯤꯂꯤ ꯑꯃꯒ ꯂꯩꯍꯟꯅꯤꯡꯕ ꯍꯟꯕꯗꯣ ꯁꯤ ꯇꯪ ꯊꯣꯡ ꯂꯣꯟꯗ꯭ꯔꯒꯕ
ꯋꯥꯗ
ꯑꯥ
ꯏꯁꯤꯡ ꯂꯧꯥꯎꯔꯣꯏꯅꯦ ꯑꯩ
ꯅꯪꯅ ꯊꯣꯛꯀꯣ ꯈ ꯇꯧꯈꯤꯕꯗꯣꯩ ꯇꯀꯣ ꯇꯧ
ꯃꯥꯅꯦ ꯍꯧꯀꯥꯟꯁꯤꯗ ꯄꯨꯡ ꯇꯔꯥ ꯇꯥꯔꯛꯄꯗ ꯌꯥꯝ ꯂꯥꯡꯉꯦ ꯑꯍ ꯃꯈꯥꯏ
ꯍꯧꯖꯤꯛ ꯂꯥꯛꯕ꯭ꯔꯣ ꯑꯩꯗꯤ ꯐꯦꯟ ꯃꯀꯣꯟ ꯑꯃ ꯇꯥꯗ꯭ꯔꯦ
ꯀꯥꯗ ꯂꯩꯦꯔ ꯇꯥꯗꯔ ꯇꯕꯨꯔ
ꯑꯦ ꯅꯪꯉꯣꯟꯗ ꯍꯌꯦꯡ ꯂꯦꯝꯕꯤꯗꯣꯏꯅꯦ ꯍꯥꯏꯕꯁꯦ ꯅꯪ ꯑꯝꯇ ꯅꯤꯡꯁꯤꯡꯉꯛꯑꯣ
ꯍꯣꯏ ꯍꯣꯏ
ꯆ ꯍꯧꯖꯤꯇꯤꯔ ꯃꯁꯔ
ꯌꯥꯅꯤ ꯑꯩꯌꯦꯦ ꯉꯏ ꯁꯥꯕ ꯆꯥꯗꯣꯏꯁꯤꯗꯤ ꯀꯔꯤꯅꯣ
ꯗꯅꯤꯁꯤꯒꯧ ꯄ ꯄꯎꯒ ꯇ ꯁꯃꯥꯡꯒꯈ ꯃꯍ ꯆꯃꯜ ꯂꯒꯟꯅ ꯀꯥꯏꯣ ꯍꯣꯏ ꯃꯨꯀꯤ ꯕꯥꯍꯔ ꯀꯦꯟꯗꯜ ꯑꯝꯇ ꯂꯩꯍꯧꯔꯤꯒꯦ ꯏꯊꯟꯗ ꯂꯩ
ꯁꯤꯁꯨ ꯇꯧꯔꯣꯏꯕ ꯑ
ꯂꯦꯝꯁꯨ ꯂꯩꯇ ꯀꯦꯟꯗꯜꯁꯨ ꯂꯩꯇ ꯀꯔꯤ ꯇꯧꯔ ꯂꯩꯇꯣꯏꯕ ꯃꯝꯃꯒ
ꯆꯤꯟꯗꯅ ꯀꯣꯅ ꯃꯨꯁꯥ ꯃꯨꯁꯥ ꯈꯥꯗ
ꯎꯝ ꯎꯝ ꯉꯁꯥꯅ ꯇꯪ ꯖꯥ ꯄꯦ ꯆꯥ ꯏ ꯍꯥꯏꯖꯤ
ꯅꯪ ꯄꯩꯁꯥꯗꯨꯣ ꯁꯨꯅꯔꯕ꯭ꯔꯥ
ꯍꯥ
ꯁꯨꯅꯔꯕ꯭ꯔꯣ ꯅꯪꯉꯥꯡꯀ ꯍꯣꯠꯕꯤꯗ
ꯁꯨꯃ ꯃꯥꯔ ꯍꯥꯏꯖꯤ ꯁꯤꯗ ꯀꯩ ꯐꯥꯁ ꯇꯣ ꯁꯨꯔꯦꯗ ꯁꯋꯗ ꯁꯣꯏ ꯖꯋꯥꯠꯇꯤ ꯃꯕꯨꯨ ꯀꯥꯏ ꯆꯉ ꯇ ꯍꯧꯗ ꯖ ꯑꯗꯨ ꯃꯥꯏ ꯈꯂꯦ ꯍꯥꯏꯗꯤ ꯑꯗꯨꯁꯨ ꯁꯨꯝ ꯌꯥꯝꯅ ꯃꯌꯦꯛ ꯁꯦꯡꯅ ꯁꯠꯇꯣꯛꯄꯤꯕꯅꯦ ꯅꯉꯣꯟꯗ ꯄꯨꯂ ꯄ ꯔꯔ ꯁꯥꯏ ꯆꯥꯟ ꯁꯨꯝꯃꯃꯦꯒ ꯑꯩꯅꯗꯤ ꯆꯉ ꯆꯄꯤꯤꯔꯃ ꯉ ꯌꯥꯎꯅꯤꯅ ꯑꯔꯤ ꯑꯣꯔꯟꯅ ꯑꯦ ꯂꯤꯁꯤꯡꯅꯤ ꯆꯥꯝꯃꯉꯥ ꯃ ꯍꯗꯕꯨꯣꯏ ꯆꯉ ꯄꯤꯒꯗꯅꯗꯦ ꯂꯤꯁꯤꯡ ꯑꯅꯤ ꯌꯥꯎꯔꯤꯅ ꯈꯜꯂꯒ ꯑꯗꯨꯝ ꯂꯥꯛꯄ ꯑꯗꯣ ꯑꯇꯣꯝ ꯃꯅꯨꯡꯗ ꯁꯟ ꯍꯪꯗꯀꯥꯟꯗ ꯌꯥꯝ ꯆꯥꯝꯃꯉꯥ ꯌꯥꯎꯕ
ꯂꯪ ꯁ ꯑꯁ ꯄꯄꯤ ꯌꯥꯝꯗ ꯄꯨꯊꯣꯔꯛꯇꯕ ꯇꯧꯋꯤꯗ
ꯄꯨꯊꯣꯛꯇꯦ ꯆꯅꯤ ꯆꯠꯄꯤ ꯆꯥꯝ ꯆꯠꯄ ꯅꯉꯣꯟ ꯄꯤꯕꯗ ꯐꯠꯇꯅꯦ ꯀꯩ ꯁꯨ ꯇ ꯍ ꯃꯩ ꯑꯗꯨ